ꯍꯜꯂꯣ
ꯍꯜꯂꯣ ꯀꯩꯅꯣꯅꯦꯍꯦ ꯉꯁꯤꯗꯤ ꯖꯤꯔꯣ ꯆꯠꯇꯁꯦ ꯑꯩ ꯍꯔꯥꯎ ꯍꯦ
ꯑꯩꯁꯤꯔꯣ ꯌꯥꯝꯃꯝꯈ꯭ꯔꯦ ꯑꯩ ꯃꯈꯥ ꯇꯥꯅ ꯆꯠꯄꯤꯔꯛꯇꯕꯤ ꯂꯥꯏ ꯈꯣꯏꯔꯝꯃꯕꯅꯤ
ꯑꯩ ꯆꯠꯂ꯭ꯔꯥꯋꯥꯖꯦꯣꯗ
ꯅ ꯇꯧꯔꯣꯀꯅꯣ ꯇꯧꯔꯣꯀꯅ ꯄ꯭ꯂꯤꯁ
ꯆꯂ ꯂ ꯀꯩꯅꯖꯖꯤꯔꯣ ꯁꯄꯅꯨ ꯍꯥꯏ
ꯇꯥꯜꯂꯦ ꯇꯥꯜꯂꯦ ꯇꯥꯜꯂꯦ ꯑꯩ ꯉꯝꯃꯔꯣꯏ ꯅ ꯌꯥꯝ ꯂꯥꯏꯔꯕꯖꯥꯠꯅꯤ
ꯑꯁ ꯅꯦꯄꯥꯜ ꯆꯠꯅꯤꯡꯉꯤꯗ ꯑꯩ ꯅꯦꯄꯥꯜ ꯆꯠꯇꯕ ꯌꯥꯗ꯭ꯔꯦ
ꯅꯦꯄꯥꯜꯗ ꯅꯠꯇ꯭ꯔꯣ ꯅꯦꯄꯥꯜꯗ ꯅꯠꯇ꯭ꯔꯣ ꯃꯥ ꯂꯥꯏ ꯇꯧꯕꯣ
ꯅꯦꯄꯥꯜ
ꯑꯠꯇ꯭ꯔꯣ
ꯅꯦꯄꯥꯜꯗꯔꯣ ꯌꯥꯔꯅꯤ ꯃꯣꯏ ꯃꯣꯏꯁꯤꯦ ꯃꯂꯌꯥꯁ ꯃꯥꯂꯌꯥꯁꯀꯤ ꯆꯦꯟꯅꯤ ꯑꯣꯏꯗꯣꯏꯅꯦꯕꯀꯣ ꯍꯦꯃꯦꯁ ꯃꯅꯦꯁ ꯐꯜ ꯇꯔꯛ
ꯑꯝꯇ ꯌꯦꯡꯉꯣ ꯃꯦꯞꯇ ꯃꯦꯞꯇ ꯅꯠꯇ꯭ꯔꯒ ꯒꯨꯒꯜꯗ ꯍꯪꯉꯣ ꯆꯠꯅꯒꯨꯝ ꯇꯧꯕꯅꯦ
ꯑ ꯇꯦꯕꯤꯠ ꯀꯗꯥꯥꯏꯅꯕ ꯕꯗꯔꯗ ꯎꯝ ꯅꯦꯄꯥꯜ ꯆꯕꯦꯠꯀ ꯅꯦꯄꯥꯜꯒ ꯆꯅꯥꯒ ꯇꯥꯅꯕꯕ ꯑꯗꯨꯗꯣ ꯍꯣꯏ ꯑꯩ ꯍꯥꯏꯁꯦ ꯑꯗꯨꯝ ꯅꯦꯄꯥꯜꯁꯦ ꯑꯗꯨꯝ ꯃ ꯑꯦꯕ ꯁꯥꯏꯗꯁꯨ ꯍꯤꯃꯥꯂꯌꯥ ꯁꯥꯏ ꯆꯤꯡꯕꯅꯦ ꯅꯠꯇ꯭ꯔꯣ ꯃꯣꯏꯒꯤ ꯆꯦꯟ ꯅꯠꯇ꯭ꯔꯣ ꯑꯗꯨ ꯃꯣꯏꯗ ꯑꯩꯅ ꯑꯗꯨꯝ ꯃꯣꯏꯁꯨ ꯂꯣꯏ ꯆꯦꯟ ꯑꯣꯏꯅ ꯂꯩꯕꯅꯦꯕ
ꯐꯣꯔꯦꯟꯗꯅꯦ ꯅꯪꯅ ꯌꯦꯦꯝꯁꯦ ꯑꯩ ꯐꯣꯔꯦꯟꯒ ꯂꯥꯏꯔꯦ ꯑꯩꯗꯤ ꯁꯤꯀꯤꯝ ꯌꯥꯝ ꯆꯠꯅꯤꯡꯉꯤ
ꯁꯤꯀꯤꯝ ꯑꯗꯨꯣ ꯑꯗꯣ
ꯍꯜꯂꯣ
ꯇꯥꯕ꯭ꯔꯣ
ꯑ
ꯑ ꯅꯦꯄꯥꯜ ꯆꯠꯄꯁꯤꯀꯣ ꯄꯥꯁꯄꯣꯠ ꯁꯥꯗ꯭ꯔꯁꯨ ꯑꯗꯥꯅ ꯆꯠꯄ ꯌꯥꯏ ꯍꯥꯏꯌꯦꯦ
ꯎ ꯂꯩꯕꯅꯦ ꯑꯗꯨꯃꯥꯏꯅ ꯌꯥꯕ
ꯌꯥꯝ ꯀꯨꯏꯅ ꯂꯩꯗꯣꯏ ꯅꯠꯇ ꯠꯇꯃꯤꯅꯀꯣ ꯈꯪꯕꯣꯏ ꯈꯪꯗꯦ ꯃꯣꯏ ꯃꯇꯝ ꯑꯨ ꯄꯤꯔꯝꯒꯅꯤ ꯁꯤꯒꯤ ꯃꯅꯨꯡꯗ ꯀꯥꯏꯅꯀꯣ
ꯑꯥ
ꯑꯗꯨ ꯑꯗꯨꯃꯥꯏꯅ ꯆꯠꯄ ꯌꯥꯏꯗꯤ ꯍꯥꯏꯌꯦꯕ
ꯚꯨꯇꯥꯟꯒꯁꯨ ꯚꯤꯖꯥ ꯁꯥꯗꯕꯤꯗ ꯌꯥꯏ ꯄꯥꯁꯄꯣꯔꯠꯇꯪ ꯌꯥꯏ ꯍꯥꯏꯔꯒꯅꯨ ꯍꯥꯏꯕꯅꯤ
ꯑ ꯑꯩꯈꯣꯏꯁꯦ ꯑꯗꯨꯝ ꯏꯟꯗꯤꯌꯥ ꯃꯆꯥꯅꯤꯅꯀꯣ
ꯎꯝ
ꯅꯛꯅꯔꯝꯃꯤꯅ ꯑꯗꯨꯃꯥꯏꯅ ꯆꯠꯄ ꯌꯥꯏ ꯍꯥꯏꯌꯦꯕ ꯁꯣꯝꯅ ꯍꯥꯏꯔꯕꯗ ꯅꯪꯒꯤ ꯀꯥꯔꯗ ꯑꯃ ꯄꯥꯏꯒꯗꯕ ꯪꯨꯝꯕ ꯅꯦꯄꯥꯜꯗ ꯌꯥꯝ ꯆꯠꯅꯩꯌꯦꯕ ꯅꯦꯄꯥꯜꯁꯦ ꯑꯩꯈꯣꯏꯒꯗꯤ ꯅꯛꯅꯗ꯭ꯔꯣ ꯑꯗꯨꯝ ꯑꯩꯈꯣꯏꯅ ꯅꯪꯅꯩ ꯅꯠꯇ꯭ꯔꯣ
ꯅꯨꯡꯉꯥꯏꯔꯦ ꯀꯥꯏꯩꯅꯣ
ꯄꯥ ꯑꯗꯨ ꯄꯥꯔꯇꯤꯀ ꯃꯥ ꯄꯥꯏꯖ ꯑꯗꯨꯣ
ꯁꯥꯗ
ꯃꯣꯏ ꯀꯅꯦꯛꯇꯤꯡ ꯐꯥꯏꯚꯇꯤ ꯂꯩꯔꯝ ꯃꯣꯏ ꯁꯨꯝꯅ ꯃꯐꯝꯗ ꯇꯥꯔ ꯃꯐꯝꯗꯗꯒꯤ ꯑꯃꯨꯛ
ꯑꯗꯩꯗꯤ ꯐꯥꯎꯖꯤꯟꯒꯦꯕ ꯃꯈꯥꯏ ꯒꯥꯔꯤꯗ ꯐꯥꯎꯖꯟꯕ꯭ꯔꯥ ꯀꯩꯅꯣꯝ ꯇꯔꯃꯁꯦ
ꯈꯪꯉꯦ ꯏꯟꯇꯔꯅꯦꯁꯅꯦꯜ ꯐ꯭ꯂꯥꯏꯠꯀꯄꯥꯏꯗꯅ ꯅꯦꯄꯥꯜꯁꯦ ꯑꯗꯨꯝ ꯀꯃ ꯇꯣꯡꯖꯂ ꯑꯣ
ꯃꯣꯏꯁꯦ ꯑꯗꯨꯝ ꯋꯦꯗꯔꯗꯤ ꯏꯪꯕꯅꯤꯅ ꯑꯗꯨꯝ ꯀꯩꯅꯣ ꯇꯧꯖꯥꯜꯂꯕ ꯊꯥꯛꯀꯗꯤ ꯑꯗꯨꯝ ꯄꯥꯏꯖꯥꯜꯂ ꯁꯤꯂꯣꯡ ꯄꯨ꯭ꯂꯥ ꯌꯥꯝ ꯄꯥꯏꯗꯕꯅꯦꯕ ꯃꯗꯣ ꯅꯨꯡꯉꯥꯏꯇꯕꯒꯤ
ꯍꯣꯏ ꯑꯁꯨ ꯁꯤꯂꯣꯡꯒꯤ ꯑꯔꯄ꯭ꯔꯣ ꯀꯇꯥ ꯅꯣꯛꯅꯤꯡꯕꯅꯦ
ꯏꯄꯅꯦꯕ
ꯃꯅꯥꯖ
ꯐ ꯇ ꯄꯥꯛ ꯄꯗꯕ ꯈꯥ
ꯐ꯭ꯂꯥꯏꯠꯁ ꯄꯤꯛꯇ꯭ꯔꯨ ꯄꯤꯛꯇ꯭ꯔꯨꯅꯦ ꯄꯥ ꯇ
ꯅꯦꯠꯃꯥꯟ ꯅꯦꯄꯥꯜꯗ ꯅꯠꯇ꯭ꯔꯣ ꯀꯥꯠꯃꯟꯗꯨꯅ ꯂꯩꯗꯣ
ꯑꯥ
ꯃ ꯐꯠꯇ ꯌꯥꯏ ꯍꯄꯥꯜꯂ ꯀ
ꯀꯔꯤ
ꯑꯥ ꯍꯥꯏꯃ
ꯑꯣꯏꯒꯨꯝꯨꯝ ꯇ ꯍꯕꯅꯦ ꯈꯪꯒ ꯂꯥꯛꯀ ꯃꯗ
ꯀꯥꯃꯟꯗꯨꯒꯤ ꯁꯤꯁꯇꯦꯝ ꯑꯃ ꯅꯦꯄꯥꯜ ꯀꯦꯗ ꯁꯤꯇꯤꯅꯦ ꯀꯥꯃꯟꯗꯨ ꯍꯥꯏꯁꯦ ꯩꯅꯕꯉꯗꯤ ꯅꯦꯄꯥꯜꯒ ꯑꯩꯈꯣꯏ ꯂꯥꯞꯅꯩ ꯇꯨ ꯍꯟꯗꯦ ꯀꯤꯂꯣꯃꯤꯇꯔ ꯈꯛꯇꯅꯤ ꯏꯝꯐꯥꯜꯗꯒꯤ
ꯍꯝ
ꯑꯁ
ꯄꯔꯗ ꯁꯣꯝ ꯁꯥꯏꯠꯇꯅꯤꯅ ꯃꯥ ꯂꯩꯗꯣ ꯑ ꯉꯁꯥꯏ ꯀꯩꯅꯣ ꯁꯤꯀꯤꯝ ꯁꯁꯥꯏ ꯅꯞꯄꯒ ꯂꯩꯕ ꯅꯠꯇ꯭ꯔꯣ ꯑꯔꯨꯅꯥꯆꯜ ꯈꯔ ꯈꯪꯗꯦ ꯁꯁꯋꯥꯏꯗ ꯂꯩꯕꯅꯤ
ꯎꯝ ꯄꯨꯡꯁꯦ ꯑꯦ ꯑꯗꯨꯝ
ꯅꯪ ꯏꯁꯇꯣꯔꯗ ꯄꯥꯕꯗ ꯄꯨꯡ ꯇꯔꯥ ꯃꯈꯥꯏꯃꯨꯛ ꯆꯪꯉꯤꯅꯦꯍꯦ ꯃꯩ ꯃꯩ ꯌꯥꯝ ꯂꯥꯞꯄꯕꯨꯗꯤ ꯅꯠꯇꯦ ꯃꯣꯏꯗꯤ ꯀꯣꯏꯔꯝꯒꯅꯤ ꯈꯪꯉꯦꯕ ꯔ ꯃꯅꯤꯗꯒ ꯃꯅꯤꯄꯨꯔꯗꯒꯤ ꯅꯦꯄꯥꯜꯗ ꯂꯗꯥꯏ ꯄꯥꯏꯒ ꯌꯥꯔꯝꯃꯣꯏꯕ ꯑꯩ ꯈꯪꯉꯦ ꯃꯣꯏꯒꯤ ꯀꯩꯅꯣ ꯑꯗ ꯃ ꯐ꯭ꯂꯁꯤ ꯑꯁ ꯏꯐ ꯏꯊꯣꯡꯁ ꯌꯥꯝ ꯄꯤꯖ ꯌꯥꯕ
ꯑ ꯍꯟꯗꯛ ꯀꯩꯅꯣ ꯆꯠꯂꯨꯕꯗꯣ ꯋꯦꯗꯔ ꯅꯨꯡꯉꯥꯏꯇꯕꯗꯣ ꯀꯃꯥꯏꯅ ꯇꯧꯏꯤ ꯋꯦꯗꯔ ꯅꯨꯡꯉꯥꯏꯇꯕꯁꯨ ꯌꯥꯝ ꯋꯥꯏ ꯍꯥꯏꯕꯅꯦ ꯐ꯭ꯂꯥꯏꯠ ꯇꯣꯡꯕ
ꯋꯥ ꯈ꯭ꯋꯥꯏ ꯄꯣꯕꯗ ꯑꯣꯏꯗ ꯅꯨꯡꯉꯥꯏꯇ꯭ꯔꯗꯤ ꯀꯩꯅꯣ ꯊꯧꯔꯛꯑꯅꯤꯖꯀꯤꯡ ꯊꯂꯛꯑꯅꯤ
ꯑꯥ
ꯠꯇꯠꯇꯠꯇ
ꯃꯤꯅꯗꯤ ꯐ꯭ꯂꯥꯏꯠ ꯇꯣꯡꯕ ꯅꯨꯡꯉꯥꯏ ꯅꯨꯡꯉꯥꯏ ꯍꯥꯏ ꯍꯣꯏ ꯑꯩꯁꯨ ꯐ꯭ꯂꯥꯏꯠ ꯇꯣꯡꯕꯗꯣ ꯑꯩ ꯌꯥꯝ ꯍꯩꯅꯗꯦ ꯑꯩ ꯕꯁ ꯇꯣꯡꯒꯦꯕ ꯄꯨꯡ ꯑꯩ
ꯊꯥꯎ ꯌꯥꯎꯗ ꯑꯃꯨꯛ ꯊꯣꯛꯈ꯭ꯔꯣꯅꯦ ꯏꯁꯇꯥ ꯒꯥꯔꯤ ꯇꯥꯟꯅꯕꯗ ꯑꯃꯨꯛ ꯊꯣꯛꯂ꯭ꯔꯣꯅꯦ ꯇ꯭ꯔꯦꯟꯅꯦ
ꯍ
ꯑ ꯑꯗꯨ ꯈꯜꯂꯤꯁ ꯀꯃꯥꯏꯇꯥꯦ ꯃꯨꯊꯣꯛꯈ꯭ꯔꯗꯤꯅꯦ ꯑꯩꯅ ꯈꯜꯂꯤꯁꯦꯀꯣ
ꯎ
ꯊꯦ ꯆꯔ ꯊ
ꯑꯣ ꯌꯥꯝ ꯉꯥꯎꯋꯦ ꯍꯥꯏꯕ ꯐ꯭ꯂꯥꯏꯠ ꯇꯣꯡꯕꯗꯨꯗ
ꯑꯣ ꯀꯅꯤ ꯉꯎꯒꯤꯗ
ꯃꯥꯒꯤ ꯀ ꯇꯥꯎꯔ ꯂꯩꯕꯗꯧꯅ ꯇꯧꯔꯤꯅꯤꯗꯅꯀꯣ ꯑꯩꯁꯦ ꯏꯁꯥꯁꯤꯗꯅꯦ ꯆꯥꯅꯤꯡ ꯆꯃꯥꯡ ꯑꯃ ꯁꯝꯅꯗꯦ ꯑꯩꯁꯦ ꯆꯤꯡ ꯤꯡ ꯤꯡ ꯤꯡ ꯤꯡ ꯂꯥꯎ ꯏꯁꯥꯁꯦ ꯒ꯭ꯔꯦꯕꯤꯇꯤꯗꯤ ꯂꯥꯞꯄꯩꯔ ꯈꯪꯗꯦ ꯍꯩꯅꯗꯦ ꯍꯥꯏꯕ ꯌꯥꯝꯅ
ꯑꯩꯁꯨ ꯇꯣꯡꯅꯤꯡ ꯑꯩ ꯐ꯭ꯂꯥꯏꯠ ꯊꯣꯡꯅꯤꯡꯅꯤ ꯑꯩ ꯃꯐꯝ ꯆꯠꯅꯤ ꯈꯪꯗ ꯑꯩ ꯐ꯭ꯂꯥꯏꯠ ꯊꯣꯡꯅꯤ ꯈꯪꯕꯗ ꯑꯩ ꯃꯗꯥꯁꯦ
ꯑꯩꯈꯣꯏ ꯀꯩꯅꯣ ꯀꯣꯏꯕ ꯀꯩꯅꯣꯒꯤ ꯑꯦꯛꯁꯀꯔꯁꯟ ꯆꯠꯄꯗꯣ ꯀꯩꯅꯣ ꯇꯧꯋꯦꯕ ꯆꯠꯈꯤꯕꯅꯤꯅ ꯒꯥꯔꯤꯗ ꯆꯠꯂꯦꯕꯀꯣ ꯕꯁꯇ
ꯑꯣ
ꯑꯁ ꯑꯩꯁꯦ ꯑꯩꯈꯣꯏ ꯏꯃꯨꯡ ꯃꯤꯒꯩꯁꯦ ꯂꯣꯏꯅꯃꯛ ꯃꯣꯁꯟ ꯁꯤꯛꯅꯦꯁ ꯂꯩꯌꯦꯅ ꯑꯩꯁꯤ ꯅꯅꯦ ꯍꯗꯤꯒ ꯇ ꯀꯥꯏ ꯆꯥꯁꯤꯜꯂꯦꯀꯣ ꯖꯔꯅꯤꯗ ꯁꯥꯡꯅ ꯆꯠꯄꯁꯦ ꯑꯗꯨꯅ ꯑꯍꯥꯟꯕꯅꯦꯕ ꯑꯁ ꯑꯩ ꯐꯔꯛ ꯇꯥꯔꯛꯀꯅꯤ ꯀꯥꯏꯅꯦ ꯄ꯭ꯔꯤꯀꯣꯁꯟꯅꯉꯥꯏ ꯇꯞ ꯆꯥꯏ ꯆꯥꯁꯤꯜꯂꯦ ꯇꯨꯅꯤꯡꯕꯅ ꯉꯥꯎꯔꯦ ꯇꯨꯝ ꯂꯩꯊꯣꯛꯑꯦꯀꯣ ꯃꯕꯃꯥ ꯄꯨꯇ꯭ꯔ ꯂꯥꯟꯕ ꯈꯪꯍꯧꯗ꯭ꯔꯤꯅꯦꯕ ꯑꯩ ꯁꯥꯎꯂꯦꯡꯕꯅ
ꯍꯝ
ꯑꯩ ꯑꯗꯨꯗ ꯂꯥꯛꯝꯕꯗꯣ ꯈꯪꯖꯒꯦ ꯈꯟꯕꯅꯦ ꯇꯨꯝꯃꯤꯅ ꯈꯪꯍꯧꯗ꯭ꯔꯦ ꯍꯥꯏꯕ ꯑꯗꯨ ꯆꯔꯅꯤꯗꯣ ꯍꯈꯣꯏ ꯐꯝꯃꯒ ꯑꯗꯨꯝ ꯂꯩꯕꯒꯤ ꯈ꯭ꯋꯥꯡ ꯉꯇꯤ ꯑꯃꯨꯛ ꯅꯥꯔꯛꯏꯀꯣ ꯑꯗꯨꯗꯨꯒ ꯇꯥꯁꯨ ꯐꯝꯃꯤꯅꯦ ꯑꯗꯨ ꯑꯣꯏꯇꯥꯔꯁꯨ ꯕꯁꯇ ꯐꯝꯕꯗꯨꯗꯤ ꯀꯨꯏꯗꯅ ꯁꯥꯡꯅ ꯊꯧꯔꯕꯅꯤꯅ
ꯑꯗꯣ ꯐ꯭ꯂꯥꯏꯠꯇ ꯄꯨꯡ ꯑꯃ ꯑꯅꯤ ꯇꯣꯡꯃꯒꯗꯤ ꯋꯥꯏ ꯍꯥꯏꯕ ꯀꯥꯟꯗ ꯌꯥꯝ ꯀꯨꯏꯅ ꯆꯪꯕ ꯃꯜꯗ ꯃ ꯇꯝꯅ ꯈꯜꯂꯨ
ꯑ ꯑꯗꯨꯒ ꯍꯜꯂꯛꯄꯩꯗꯨꯅꯅꯦ ꯐ꯭ꯂꯥꯏꯠ ꯇꯥꯍꯟꯒꯗꯕꯅꯦꯅ ꯑꯩꯈꯣꯏ ꯑꯣꯖꯥ ꯃꯌꯥꯝꯁꯤꯅ ꯇꯧꯕꯗꯒꯤ ꯐ꯭ꯂꯥꯏꯠ ꯇꯥꯍꯜꯂꯦꯕꯀꯣ ꯑꯗꯨꯅꯦꯕ ꯁꯤꯂꯣꯡꯒꯤ ꯑꯦꯌꯥꯔꯄꯣꯔꯠ ꯃꯆꯥꯗꯤ ꯄꯥꯏꯔꯛꯏꯁꯦ ꯑꯩꯈꯣꯏ ꯁꯥꯇ꯭ꯔ ꯉꯥꯛꯇ ꯑꯩꯈꯣꯏꯖꯤ ꯄꯄꯥꯥꯔꯃꯦꯟꯗꯨꯒꯤ ꯑꯩꯈꯣꯏ ꯏꯁꯀꯔꯁꯟꯁꯦ ꯄꯩꯁꯥ ꯇꯔꯛ ꯉꯇꯇꯩ ꯇꯣꯡꯉꯛꯏꯁꯦꯀꯣ ꯐ꯭ꯂꯥꯏꯠꯇꯣ ꯃꯤ ꯑꯇꯣꯞꯄ ꯑꯃꯅꯤꯈꯛ ꯌꯥꯎꯋꯦ ꯑꯗꯨꯗꯨꯒ ꯑꯁ ꯑꯩꯅ ꯍꯩꯅꯗꯕꯁꯦ ꯀꯔꯝ ꯀꯥꯟꯗꯣ ꯑꯩ ꯌꯧꯗꯣꯏꯁꯦ ꯈꯟꯕꯗ ꯉꯥꯛꯇꯪ ꯈꯛꯇꯅꯤ ꯄꯨꯡꯈꯥꯏꯃꯨꯛ ꯈꯛꯇꯅꯤꯀꯣ ꯄꯔꯗ
ꯑꯗꯨꯝ ꯀꯥꯈꯠꯂꯒ ꯑꯗꯨꯝ ꯀꯥꯈꯠꯂꯒ ꯑꯗꯨꯝ ꯍꯥꯏꯔꯝꯝꯕꯅꯤ ꯂꯦꯟ ꯇꯧꯗꯣꯏꯔ ꯍꯥꯏꯔꯝꯕꯅꯤꯅ ꯊꯀꯠꯄꯒ ꯑꯗꯨꯝ
ꯍꯣꯏ ꯑꯗꯨ ꯌꯥꯝ ꯍꯩꯅꯗꯦꯕ ꯑꯩ ꯌꯥꯝ ꯍꯩꯅꯗꯕ ꯑꯃ ꯐꯥꯎꯋꯦꯕ
ꯑꯗꯤ ꯀꯦ ꯈꯜꯂꯂꯝꯃꯣ ꯄꯒ ꯇꯧꯁꯤꯜꯂꯛꯄꯁꯤꯗꯤ ꯀꯥꯈꯠꯂꯛꯄ ꯑꯗꯨꯝ ꯀꯥꯔꯛꯈꯤꯕꯒ ꯃꯣꯏꯒꯤ ꯑꯍꯥꯟꯕ ꯄꯥꯏꯈꯠꯂꯛꯄꯗꯨꯅꯤ ꯁꯤꯦ ꯃꯣꯏ ꯖꯤꯡ ꯖꯤꯡ ꯂꯥꯎꯏ
ꯍꯣ ꯍꯣ ꯍꯣꯏ ꯍꯥꯏ ꯑꯩꯗꯤ ꯍꯥꯏꯊꯔꯛꯄꯗꯣ ꯀꯨꯝꯊꯔꯛꯄꯗꯨꯁꯨ ꯀꯩꯅꯣꯝ ꯇꯧꯋꯦ
ꯀꯨꯝꯊꯕꯗꯤ ꯀꯩꯅꯣꯝ ꯄꯥ ꯍꯣꯏ ꯀꯩꯅꯣꯝꯃꯗꯤ ꯇꯧꯕꯅꯤ ꯑꯗꯨ ꯌꯦꯡꯖꯟꯈꯤꯗꯣꯏ ꯃꯥꯟꯗ꯭ꯔꯣ ꯊꯝꯗ ꯑꯗꯨꯗ ꯍꯥꯏꯦ ꯑꯗꯨ ꯊꯧꯒꯠꯁꯤ ꯈꯤꯗꯪ ꯂꯩꯕꯅꯦꯕ ꯈꯪꯉ ꯃꯣꯏꯒꯤ ꯍꯛꯆꯥꯡ ꯑꯗꯨꯝ ꯐꯥꯎꯖꯕꯅꯦꯕ ꯁꯤꯁꯤꯗꯣ ꯏ ꯅꯠꯇꯕ ꯀꯥꯈꯥ ꯈꯔ ꯈ ꯅꯠꯇꯕ ꯙꯔ ꯅꯥꯔ ꯍꯟꯊꯔꯛꯄꯒꯤ ꯆꯥꯡꯗꯣꯝꯀꯣ ꯑꯩꯈꯣꯏ ꯑꯁꯦ ꯇꯥꯔꯛꯄꯩꯇꯥꯗꯨ ꯖ ꯍꯟꯊꯕ ꯐꯠꯇ ꯑꯗꯨꯝ ꯇꯧꯕ ꯑꯗꯨꯅꯤꯁ ꯑꯩꯅ ꯐ ꯐꯠ ꯖꯍ ꯋꯥꯅ ꯐꯥꯏꯁ ꯃꯈꯥꯔꯣꯝꯗ ꯍꯟꯗꯣꯛꯄꯤ ꯇꯥꯏ ꯑ ꯇꯧꯕ ꯌꯥꯎꯔꯛꯄꯅꯦꯕ ꯑꯁ ꯁꯂꯗꯤꯏ ꯐꯁꯤ ꯇꯔꯥ ꯀꯂꯁ ꯈꯖꯤ
ꯇꯣꯡꯉꯦꯉꯥꯏ ꯉꯥꯏꯍꯥꯛꯇꯪꯗꯣ ꯁꯥꯟꯇꯤꯗ ꯐꯪꯗꯕꯗꯣ ꯑꯦꯂ ꯑꯗꯨꯝ ꯂꯩꯩꯕꯗꯣ
ꯍꯪꯦꯅ ꯃꯅꯥꯥꯏꯇ ꯐ꯭ꯂꯥꯏ ꯇꯣꯡꯕꯣꯏꯗꯤ
ꯑꯩ ꯇꯣꯡꯅꯤꯡꯗꯤꯦ ꯄ꯭ꯂꯥꯁ
ꯍꯣꯏ ꯁꯨꯝ ꯇꯣꯡꯕꯕꯨꯗꯤ ꯀꯩꯝ ꯈꯜꯂꯣꯏꯕꯣ
ꯎ
ꯃꯥꯥꯏ ꯈꯪꯗꯅ ꯆꯠꯅꯤꯡꯉꯤꯕ ꯕꯁ ꯇꯣꯡ ꯀꯤꯕꯒꯤ ꯀꯣꯏ ꯆꯠꯇꯧꯕ ꯀꯥꯡꯕꯨ ꯑꯃ ꯖꯥꯠ ꯖꯥꯠꯅꯤꯀꯣ
ꯃꯁ ꯇꯨꯡ ꯀꯗ
ꯍꯥꯏꯗ꯭ꯔꯕꯥꯗꯕꯁ ꯋꯥ ꯃꯖꯤꯦ ꯀꯣꯛ ꯌꯥꯝ ꯉꯥꯎꯋꯤ ꯉꯥꯎꯕꯅꯦ ꯍꯩꯅꯗꯗꯤ ꯂꯝꯕꯤꯒ ꯅꯨꯡꯉꯥꯏꯇꯕꯩ ꯁꯤꯟꯁꯤꯗꯤꯕ ꯍꯥꯏꯋꯦꯅ ꯊꯈꯤꯕꯈꯤꯕꯅꯅꯤ ꯎꯝ
ꯑꯩꯗꯤ ꯑꯗꯨꯒꯨꯝꯕ ꯄꯤꯔꯥ ꯑꯝꯇ ꯀꯥꯔꯛꯇ꯭ꯔꯦ ꯑꯗꯨꯅ ꯑꯩ ꯀꯤꯗ꯭ꯔꯦ
ꯑꯅꯤ
ꯑ ꯃꯈꯥꯗꯅꯤꯅ ꯑꯩ ꯁꯨꯂꯣꯡꯐꯧ ꯆꯠꯂꯤꯗꯣ ꯑꯗꯨ ꯑꯩ ꯀꯝꯇꯕꯤꯔꯛ ꯀꯥꯔꯛꯇ꯭ꯔꯦ ꯑꯩ ꯑꯣꯅꯤꯡꯕ ꯑꯝꯇ ꯇꯧꯔꯛꯇꯦ ꯑꯗꯨꯅ ꯑꯩ ꯀꯩꯝꯇ ꯇꯧꯕꯤꯗꯦ ꯇꯨꯝꯃꯦ ꯇꯨꯝꯗꯕ ꯃꯇꯦꯛꯁꯨ ꯌꯥꯎꯋꯗ ꯃꯃꯥ ꯀꯥꯟꯗ ꯇꯨꯝꯃꯤꯗꯣ
ꯀꯧꯒꯦ ꯄ ꯂꯝꯃꯤ ꯂꯅꯨꯡꯉꯔꯒꯅꯤ
ꯑꯁ ꯃꯔꯛꯇ ꯐꯥꯎꯗꯣꯏ ꯃꯌꯥꯝꯗꯨꯗꯤ
ꯑꯗꯨꯁꯨ ꯂꯝꯕꯤꯗꯤ ꯅꯨꯡꯉꯥꯏꯔꯒꯅꯦꯕ
ꯁꯤꯂꯣꯡꯗꯨꯕꯨꯗꯤ ꯅꯝꯕꯤ ꯅꯨꯡꯉꯥꯏ
ꯑꯗꯨ ꯃꯔꯛꯇꯨꯁꯨ ꯑꯗꯨꯝ ꯀꯩꯁꯨ ꯅꯨꯡꯉꯥꯏꯔꯕꯗ ꯑꯣꯏꯔꯝꯃꯣꯏꯅꯤ
ꯒꯧꯍꯥꯇꯤꯒꯤ ꯆꯨꯛ ꯊꯣꯛꯂꯛꯀꯅꯤꯅ ꯅꯨꯡꯗꯥꯡꯁꯤꯗꯀꯣ ꯅꯪꯗꯣ ꯖꯪꯒꯔ ꯐꯥꯎꯔꯤꯗꯦꯅꯀꯣ
ꯎꯝ ꯍꯣꯏ ꯒꯨꯍꯥꯇꯤ ꯆꯠ ꯌꯥꯝꯅꯅꯦ ꯃꯤ ꯃ ꯌꯥꯝ ꯅꯨꯡꯉꯥꯏꯕ ꯅꯪ ꯀꯩꯅꯣ ꯆꯠꯇ꯭ꯔꯨꯕꯩꯅꯤꯅ
ꯀꯩꯅꯣ ꯃꯅꯤꯄꯨꯔ ꯂꯥꯟ ꯊꯊꯣꯛꯑꯝꯗꯥꯏ ꯁꯥ꯭ꯔꯤꯁꯤꯅ ꯌꯥꯝ ꯅꯨꯡꯉꯥꯏꯔꯁꯦ ꯃꯅꯤꯄꯨꯔ ꯊꯣꯛꯂꯛꯑꯝꯗꯥꯏ ꯁꯥ꯭ꯔꯤꯁꯤꯅꯦ ꯑꯇꯩꯗꯤ ꯂꯝꯕꯤꯗ ꯅꯨꯡꯉꯥꯏꯗ ꯀꯔꯤ
ꯖꯤꯒ ꯆꯠꯄꯩ ꯂꯝꯕꯤꯁꯤꯗꯤ ꯍꯥꯏꯔꯤꯅꯤ ꯀꯣ ꯎꯝ
ꯑꯣ
ꯑꯗꯨ ꯈꯪꯉꯅꯤ ꯅꯪ ꯕꯁ ꯇꯧꯕꯅ ꯋꯥꯏꯔ ꯅꯨꯡꯉꯥꯏꯇꯕ
ꯑꯁ ꯑꯩ ꯃꯣꯔꯦꯁꯨ ꯆꯠꯇ꯭ꯔꯤ ꯌꯥꯝ ꯇꯣꯉ ꯃꯠꯂ ꯑꯩ
ꯑꯩ ꯀꯩꯝ ꯆꯠꯇ꯭ꯔꯤ ꯑꯩ ꯌꯨꯝꯗꯒꯤ ꯃꯄꯥꯟ ꯊꯣꯛ ꯆꯠꯀꯦ ꯑꯩꯁꯦ
ꯇꯥꯅꯤꯡꯗꯦ ꯇꯥꯅꯤꯡꯗꯦ ꯋꯥꯔ ꯇꯨ ꯇꯧꯔꯣ ꯃꯥꯅꯦ
ꯍꯥꯥ ꯁꯤꯀꯤꯝ ꯁꯤꯀꯤꯝ ꯁꯊꯌꯥꯏ ꯁꯤꯀꯤꯝꯗ
ꯁꯤꯀꯤꯝꯗꯣ ꯎꯟ ꯇꯥꯏ ꯍꯥꯏꯕꯅꯦ ꯑꯩ ꯎꯟꯗꯨꯅ ꯎꯟ
ꯅꯠꯇ ꯇꯥꯕꯗꯤ ꯑꯔꯨꯅꯥꯆꯜꯒꯤ ꯇꯋꯥꯡ ꯂꯩꯁꯤꯗꯤ
ꯑꯥ ꯑꯩ ꯎꯟ ꯇꯥꯕ ꯂꯝ ꯑꯃꯗꯤ ꯆꯠꯈꯤꯅꯤ ꯑꯩ ꯃꯇꯨꯝ ꯃꯇꯨꯝ ꯇꯥꯔꯒ
ꯊ ꯑꯗꯨꯗꯤ ꯌꯥꯔꯦ ꯑꯣꯟ ꯇꯥꯃꯅꯔꯣ ꯀꯥꯏꯗ꯭ꯔꯣ ꯦ ꯃ ꯑꯦꯁ
ꯇꯥꯂꯦ ꯐꯔꯤꯁꯀꯤꯗꯤ
ꯊꯃꯒ